ꯑ
ꯍꯜꯂꯣ
ꯑꯣ ꯍꯜꯂꯣ ꯇꯥꯏ
ꯎꯝ ꯇ ꯑ ꯇꯥꯕꯕ
ꯑꯥ ꯇꯥꯅꯦꯦ
ꯎ ꯑ ꯑꯩꯈꯣꯏꯒꯤ ꯑꯣꯖꯥ ꯍꯦ ꯑꯣ ꯎꯅꯕꯒꯤ ꯑꯃ ꯇꯥꯏꯌꯦꯕ ꯑꯩꯅ ꯎꯅꯕꯒꯤ ꯑꯃ ꯇꯥꯕ ꯅ ꯃꯥꯅ ꯉꯥꯡꯕꯁꯤ ꯂꯣꯏꯔꯦ ꯑꯩꯈꯣꯏꯒꯤ ꯃꯤꯉꯣꯟꯗ ꯁꯟꯗꯣꯛꯇꯕ ꯂꯥꯏꯅꯥ ꯑꯃꯒꯤ ꯋꯥꯔꯤꯅꯦꯕ ꯑꯗꯨꯝ ꯑꯩꯉꯣꯟꯗ ꯆꯨꯔ ꯂꯩꯕ ꯂꯥꯏꯅꯥ ꯍꯥꯏꯗꯤ ꯃꯤꯉꯣꯟꯗ ꯁꯟꯗꯣꯛ ꯆꯡꯁꯤꯉꯦꯕ ꯃꯥꯅ ꯍꯥꯏꯔꯤꯁꯦ ꯑꯗꯨꯒ ꯑꯗꯨꯅ ꯑꯩꯈꯣꯏꯅ ꯁꯥꯖꯦꯜ ꯇꯧꯕ ꯈꯛꯇꯅ ꯐꯕ ꯅꯠꯇꯦ ꯑꯩꯈꯣꯏꯅ ꯁꯥꯖꯦꯜ ꯇꯧꯕ ꯃꯇꯝꯗ ꯁꯣꯔ ꯍꯣꯟꯕ ꯁꯥꯟꯅꯕ ꯈꯣꯠꯅꯕꯁꯤꯁꯨ ꯌꯥꯝꯅ ꯃꯔꯨꯅꯦ ꯑꯗꯨꯅ ꯑꯐꯕ ꯃꯤ ꯑꯃ ꯇꯥꯟꯅꯔꯒ ꯐꯖꯅꯅ ꯁꯥꯟꯅꯕꯤꯌꯣ ꯑꯗꯨꯅ ꯍꯧꯖꯤꯛꯀꯤ ꯃꯇꯝꯒꯤ ꯃꯤꯅꯗꯤ ꯄꯨꯡꯁꯦ ꯈꯥꯏꯗꯣꯛꯄꯗ ꯌꯥꯝꯅ ꯄꯥꯝꯃꯨꯅꯔꯦ ꯑꯗꯨ ꯑꯣꯏꯕ ꯇꯥꯔꯕꯁꯨ ꯊꯕꯛꯅ ꯍꯦꯟꯅ ꯆꯤꯡꯅꯈꯤꯕꯩꯅꯦ ꯀꯅ ꯃꯥꯒꯤ ꯈꯣꯡꯒꯥꯡꯗꯣ ꯂꯩꯇꯅ ꯑꯗꯨꯃꯥꯏꯅꯒ ꯑꯥꯏ ꯎ ꯑꯗꯨ ꯑꯗꯨꯃꯥꯏꯅ ꯉꯦ ꯑꯗꯨ
ꯃꯥꯅ ꯑꯁ ꯅꯣꯡꯃꯒꯤ ꯌꯥꯝꯗ꯭ꯔꯕꯁꯨ ꯃꯤꯅꯤꯠ ꯇꯔꯥꯃꯉꯥꯇ ꯑꯣꯏꯔꯁꯨ ꯈꯥꯏꯗꯣꯛ ꯅꯕ ꯍꯣꯠꯅꯒꯗꯕꯅꯤ ꯅ ꯃꯥꯅ ꯋꯥꯗꯕ ꯌꯥꯝ ꯉꯥꯡꯉꯦ ꯑꯗꯨꯒ ꯂꯥꯏꯔꯤꯛ ꯑꯃꯒꯤ ꯄ꯭ꯔꯃꯥꯟꯒꯁꯨ ꯄꯤꯔꯤ ꯑꯃꯨꯛꯇꯕꯨ ꯇꯥꯗ꯭ꯔꯤ ꯃꯥꯅ ꯉꯥꯡꯉꯤꯗ ꯐꯖꯅꯅꯕꯨꯤ ꯉꯥꯡꯉꯦꯕ ꯑꯗꯨꯒ ꯑꯉꯥꯡ ꯅꯨꯄꯤ ꯃꯆꯥ ꯑꯃꯅꯒ ꯇꯧꯋꯦ ꯑꯗꯨ ꯇꯧꯕ ꯀꯥꯟꯗ ꯁꯥꯖꯦꯟ ꯇꯥꯛꯄꯒꯁꯦ ꯃꯨꯞꯃꯦꯟ ꯀꯩꯀꯥꯒ ꯌꯥꯝ ꯐꯖꯅ ꯇꯥꯛꯑꯦꯕ ꯁꯥꯔ ꯑꯣꯖꯥꯗꯨꯅ ꯇꯥꯛꯄ ꯀꯥꯟꯗ ꯎꯝ ꯃꯥꯅ ꯃꯥꯅ ꯇꯥꯛꯄꯁꯦ ꯑꯗꯨꯒ ꯃꯤ ꯃꯌꯥꯝ ꯀꯃꯦꯟꯗꯒ ꯐꯩ ꯐꯩ ꯈꯣꯠꯂꯤ ꯑꯗꯨꯗ ꯌꯥꯝ ꯍꯥꯏꯅꯩꯌꯦ ꯑꯁ ꯌꯥꯝ ꯂꯦꯝꯅꯒ ꯌꯥꯝ ꯀꯥꯡꯅꯒꯅꯤ ꯁꯥꯔꯁꯤꯅ ꯑꯣꯖꯥꯁꯤꯅ ꯉꯥꯡꯉꯁꯦ
ꯇꯧꯔꯅꯤ ꯃꯥꯏ ꯃꯑꯣꯡꯗꯣ ꯑꯗꯨꯕꯨꯗꯤ ꯑꯗꯨꯣ ꯏꯇꯥꯥꯗꯤ ꯆꯥꯛ ꯆꯥꯔꯕꯣ ꯀꯃꯥꯏꯅ ꯇꯧꯔꯒꯦ
ꯆꯥꯔꯦ ꯍꯋꯥꯏ ꯊꯣꯡꯕ ꯆꯥꯔꯦ ꯕꯣꯔꯥ ꯑꯃ ꯍꯧꯔꯦ ꯑꯗꯨꯒ ꯎꯝ ꯀꯔꯤ ꯃꯦꯠꯂꯦ ꯑꯩꯗꯤ ꯀꯣ ꯂꯤꯛ ꯐꯦꯡꯕ ꯇꯟꯗꯅ ꯉꯁꯥꯏꯗꯒꯤ ꯐꯃꯨꯡꯁꯤꯗ ꯂꯣꯡꯕ ꯌꯥꯄ ꯂꯣꯡꯉꯦ ꯀꯅꯥ ꯂꯥꯛꯑ ꯐꯦꯡꯗꯧꯅꯣ ꯁꯤꯕꯨ ꯑꯩꯅ ꯑꯗꯨꯝ ꯐꯦꯡꯗꯧ ꯂꯩꯔꯕꯅꯤꯅ ꯑꯩꯅ ꯍꯧꯖꯤꯛꯇ ꯐꯦꯡꯒ ꯂꯣꯏꯁꯤꯜꯂꯒ ꯑ ꯅꯉꯣꯟꯗ ꯋꯥꯔꯤ ꯁꯥꯟꯅꯔꯦ ꯑꯗꯨꯒ ꯍꯧꯖꯤꯛꯅ ꯍꯤꯞꯄꯤ ꯇꯨꯝꯃꯤ ꯇꯧꯐꯝ ꯈꯪꯗꯗꯅ ꯂꯩꯔꯤ
ꯑꯩꯁꯨꯅꯦ ꯇꯧꯐꯝ ꯈꯪꯗꯗꯅ ꯏꯃꯥꯟꯅꯕꯤꯗꯨ ꯀꯣꯜ ꯇꯧꯔꯛꯑꯝꯃꯦ ꯑꯗꯩ ꯌꯨꯝꯒꯤ ꯁꯨꯝꯕꯣꯏ ꯁꯨꯝ ꯁꯥꯟꯅꯔꯛꯝꯃꯦ ꯏꯃꯨꯡ ꯃꯅꯨꯡꯒꯤ ꯑꯗꯨꯁꯨ ꯑ ꯑꯁ ꯏꯃꯨꯡ ꯃꯅꯨꯡ ꯑꯣꯏ ꯁꯥꯔꯛꯄꯗꯣ ꯃꯊꯥ ꯁꯛꯑꯦꯕ ꯑꯗꯨ ꯎꯝ ꯎꯝ ꯇꯥꯔꯝꯃꯤꯅꯦ ꯑꯗꯣ ꯏꯇꯥꯅ ꯀꯣꯜ ꯇꯧꯔꯛꯄꯗꯣ ꯇꯤꯡ ꯂꯩꯗꯅꯩꯅꯣ ꯍꯥꯏꯗꯤ ꯑꯩꯁꯦ ꯊꯕꯛꯇꯣ ꯁꯣꯝ ꯅꯥꯀꯗ ꯄꯥꯏꯕ ꯌꯥꯗꯕꯗꯗꯤ ꯏꯃꯥꯟꯅꯕꯤꯗꯣ ꯑꯃꯨꯛ ꯇꯧꯔꯛꯄꯗ ꯀꯥꯏꯅ ꯊꯝꯒꯦ ꯍꯥꯏꯕ ꯅꯨꯡꯉꯥꯏꯇ꯭ꯔꯕ ꯑꯩꯁꯨ ꯣꯏ ꯃꯦꯗꯥ ꯃ ꯀꯧꯔꯛꯦ ꯊꯣꯛꯎꯒꯦ ꯌꯦꯟ ꯍꯜꯂꯒ ꯂꯣꯏꯅ ꯇꯧꯔꯛꯑꯒꯦꯅ ꯍꯣꯏ ꯍꯣꯏ ꯍꯥꯏꯒꯦ ꯀꯝꯅꯦ ꯑꯗꯨ ꯇꯥꯔꯗ ꯑꯣꯏꯅ ꯄꯥꯏꯔꯛꯏꯁꯦ ꯑꯁ ꯈꯪꯗꯦꯗ ꯍꯥꯏꯗꯤ ꯃꯊꯥ ꯁꯥꯏ ꯍꯧꯖꯤꯛꯀꯥꯟꯁ ꯈ ꯑꯩꯁꯨ ꯉꯁꯥꯏ ꯁꯒꯣꯏ ꯊꯣꯡꯉꯦ ꯍꯥꯏꯗꯅ ꯁꯣꯡ ꯁꯏꯗꯅ ꯃꯨꯟꯅꯤꯔ ꯃꯨꯟꯔ ꯆꯀꯠ ꯆꯀꯠ ꯂꯥꯎ ꯂꯩꯔꯝꯃꯦ ꯏꯃꯥꯟꯅꯕꯤꯅ ꯍꯥꯏꯔꯗꯤ ꯁꯧꯔꯤꯗꯤ ꯎꯝ ꯁꯨꯝ ꯀꯨꯏꯅ ꯍꯦꯟꯅ ꯊꯝꯕꯗꯤ ꯆꯥꯛꯀꯠ ꯆꯀꯠ ꯂꯥꯎꯕꯅꯦ ꯍꯥꯏꯌꯦꯕ ꯃꯨꯟꯗꯕꯩ ꯑꯣꯏꯔꯝꯃꯦꯍꯦ ꯍꯥꯏꯅ ꯑꯁ ꯑꯗꯨꯒꯤ ꯑꯣꯏꯔꯝꯗꯣꯏꯔꯥ ꯈꯪꯗꯦ ꯉꯍꯈꯩ ꯁꯧ ꯈꯤꯇꯪ ꯊꯥꯛꯄꯒ ꯁꯠ ꯂꯥꯎꯅ ꯃꯨꯟꯒꯜꯂꯤꯗꯅ ꯑꯗꯨ ꯃꯥꯏ ꯇꯧꯕꯅꯦꯕ ꯑꯗꯣ ꯉꯁꯤꯅꯤ ꯆꯠꯀꯠ ꯆꯠꯀꯠ ꯂꯥꯎꯋꯦꯕ ꯍꯥꯏꯗꯤ ꯁꯧꯔꯨꯗꯨꯕ ꯆꯀꯠ ꯆꯠꯀꯠ ꯂꯥꯎꯋꯦ ꯍꯥꯎ ꯇꯦꯟꯖꯥꯡꯅ ꯃꯔꯣ ꯑꯃ ꯈꯪꯅꯤꯗ ꯑ ꯑꯩꯁ
ꯅꯪ ꯀꯨꯏꯅ ꯐꯨꯠꯂꯝꯃꯅꯤ ꯑꯗꯨꯅꯅꯦ ꯁꯧꯒ꯭ꯔꯤꯗꯗꯤ ꯀꯨꯏꯅ ꯐꯨꯠꯄ ꯌꯥꯗꯕꯅꯦ ꯃꯥꯗꯤ ꯍꯥꯟꯅ ꯏꯁꯤꯡꯁꯦ ꯐꯖꯅ ꯃꯨꯜꯍꯜꯂꯕ ꯃꯇꯨꯡꯗꯅꯦ ꯂꯣꯏ ꯍꯥꯞꯆꯜꯂꯒ ꯃꯔꯣꯏ ꯃꯄꯥꯡ ꯀꯩꯀꯩꯁꯦ ꯐꯖꯅ ꯍꯥꯞꯆꯜꯂꯒ ꯐꯖꯅ ꯃꯨꯜꯍꯜꯂꯒ ꯕ꯭ꯔꯣꯡ ꯕ꯭ꯔꯣꯡ ꯁꯧꯔꯀꯥꯟꯗꯅꯦ ꯃꯥꯗꯤ ꯌꯥꯝꯗꯤ ꯁꯧꯍꯟꯗꯕꯤ ꯑꯗꯨꯒ ꯁꯧꯒ꯭ꯔꯤꯁꯦ ꯍꯥꯞꯆꯜꯂꯒꯅꯦ ꯕ꯭ꯔꯣꯡ ꯕ꯭ꯔꯣꯡ ꯁꯧꯍꯜꯂ ꯊꯨꯝ ꯇꯧꯔꯒ ꯊꯥꯡꯗꯔꯒ ꯃꯈꯨꯝ ꯍꯥꯡꯇꯣꯛꯑ ꯊꯝꯕꯅ ꯍꯥꯎꯕꯅꯦ ꯉꯁꯤꯒꯤ ꯑꯣꯖꯥꯁꯤꯡꯅ ꯁꯤꯟꯕ ꯃꯣꯏ ꯃꯌꯥꯝ ꯈꯟꯅ ꯅꯩꯅꯕ ꯂꯥꯏꯔꯤꯛ ꯂꯥꯏꯁꯨꯒꯤ ꯈꯟꯅ ꯅꯩꯅꯕꯗꯨꯅ ꯀꯃꯥꯏ ꯇꯧꯈ꯭ꯔꯖꯥꯠꯅꯣ ꯄꯨꯡ ꯀꯌꯥꯗꯩꯅ ꯀꯌꯥꯐꯧꯅꯣ
ꯑꯩꯅ ꯈꯟꯕꯗ ꯉꯁꯥꯏ ꯃꯦꯝꯗꯣ ꯀꯣꯜ ꯇꯧꯔꯛꯑꯝꯕꯅꯦ ꯂꯥꯑꯣ ꯈꯣꯠꯂꯣꯅ ꯑ ꯑꯩꯈꯣꯏ ꯃꯦꯝꯅ
ꯑꯥ ꯑꯥ ꯑꯥ ꯑꯈꯣꯏ ꯑꯣꯖꯥꯗꯣ
ꯎꯝ ꯑꯈꯣꯏ ꯑꯣꯖꯥꯗꯣ ꯑꯗꯨꯅ ꯀꯣꯜ ꯇꯧꯔꯛꯑꯃꯕꯅꯦ ꯑꯗꯨꯗꯤ ꯂꯥꯛꯑꯣ ꯈꯣꯠꯂꯣꯅ ꯑꯗꯨꯗ ꯑꯩꯅ ꯑ ꯂꯥꯛ ꯑꯩꯈꯣꯏ ꯀꯥꯡꯒꯨꯗꯤ ꯑꯝꯇꯗꯤ ꯂꯥꯛꯇꯣ ꯃꯥꯟꯗꯦ ꯂꯥꯛꯑꯣꯏ ꯌꯥꯝꯅ ꯆꯠꯂꯣꯏ ꯍꯥꯏꯅꯩ ꯈꯣꯠꯂꯦ
ꯑꯦ ꯅꯪꯗꯤ ꯑꯗꯨ ꯀ ꯀꯔꯤ ꯍꯥꯏꯔꯨꯔꯤꯕ
ꯑꯗꯨ ꯈꯪꯉꯕꯅꯦ ꯃꯣꯏ ꯍꯥꯟꯅ ꯋꯥꯔꯤꯗ‌ꯣ ꯈꯪ ꯈꯪꯉꯕꯣꯅ ꯑꯩꯅ ꯑꯗꯨ ꯍꯥꯏꯕꯗꯨꯁꯨ ꯀꯩꯁꯨ ꯀꯥꯏꯗ꯭ꯔꯦꯕ ꯍꯥꯏꯗꯤ ꯋꯥꯔꯤꯗꯨ ꯃꯣꯏ ꯈꯪꯅ ꯂꯩꯔ ꯍꯥꯏꯗꯤ ꯑꯩꯉꯣꯟꯗ ꯑꯁꯤ ꯈꯛꯇꯅꯦꯕ ꯑꯉꯣꯟ ꯇꯧꯔꯤ ꯄꯣꯠꯇꯨꯗꯤ ꯑꯗꯨ ꯃꯣꯏꯗꯤ ꯍꯥꯟꯗꯩ ꯈꯪꯉꯕꯅꯦꯕ ꯋꯥꯔꯤꯗꯣ
ꯎꯝ
ꯍꯥꯏꯗꯣꯛ ꯑꯖꯨ ꯀꯩꯝ ꯀꯥꯏꯔꯔꯣꯏꯅ ꯑꯗꯨꯃꯥꯏꯅ ꯍꯥꯏꯒ꯭ꯔꯝꯅꯤ
ꯃꯦꯝꯅ ꯃꯥꯒꯤ ꯀꯩꯒꯨꯝꯕ ꯁꯤꯟꯕ ꯂꯥꯡꯕꯒꯤ ꯑ ꯀꯃꯤꯇꯤ ꯀꯩꯀꯩ ꯈꯥꯏꯗꯣꯛꯄꯗ ꯑꯩꯈꯣꯏꯒꯤ ꯑꯩꯈꯣꯏꯒꯤ ꯃꯥꯟꯅꯕꯁꯤꯡꯗꯨ ꯃꯣꯏ ꯃꯌꯥꯝ ꯌꯥꯎꯋꯤꯗꯅ ꯃꯣꯏ ꯇꯔꯥꯉꯥꯃꯨꯛ
ꯎꯝ
ꯑꯩ ꯑꯗꯨꯖꯤꯡꯗꯨ ꯀꯅꯥꯝ ꯆꯠꯇ꯭ꯔꯦ ꯑꯗꯨꯗꯤ
ꯆꯠꯂꯝꯃꯔꯣꯏ ꯃꯣꯏꯅꯗꯤ ꯑꯩꯁꯨ ꯌꯥꯎꯋꯦ ꯍꯥꯏ ꯌꯥꯥꯎ ꯌꯥꯎꯗ꯭꯭ꯔꯤꯔ ꯈꯪꯗꯦ ꯑꯥ
ꯃꯥꯁꯦ ꯌꯨꯝ ꯆꯠꯊꯣꯛꯈ꯭ꯔꯦ
ꯃꯥꯁꯨꯨ ꯌꯨꯝ ꯆꯊꯣꯛꯈ꯭ꯔꯦ ꯃꯥꯁꯨ ꯌꯥꯎꯗꯔꯦ ꯑꯩꯁꯨ ꯌꯥꯎꯗꯔꯦ
ꯑꯥ ꯑꯗꯨꯗꯤ ꯀꯅꯥꯅ ꯃꯍꯨꯠ ꯁꯤꯜꯂ ꯖꯥꯠꯅꯣ
ꯑꯇꯣꯞꯄꯅ ꯑꯗꯨꯝ ꯑꯇꯣꯞꯄ ꯁꯦꯃꯤꯁꯇꯔꯅ ꯑꯗꯨꯝ ꯁꯤꯜꯂꯝꯃꯅꯤ
ꯑꯇꯣꯞꯄ ꯁꯦꯃꯤꯁꯇꯔ ꯑꯃ ꯁꯦꯀꯦꯟꯒꯨꯝꯕ ꯑꯗꯒꯤ ꯄꯤ ꯖꯤ ꯗꯤꯄ꯭ꯂꯣꯃꯥ ꯑꯣ ꯃꯣꯏꯅꯝ ꯁꯤꯜꯂꯝꯃꯅꯤꯅꯦ ꯑꯗꯨꯗꯤ ꯎꯝ ꯌꯨꯝꯗꯩ ꯃꯗꯤ ꯀꯔ ꯀꯜ ꯂꯥꯛꯅꯦ ꯍꯥꯏ
ꯀꯔꯤ
ꯀꯔꯝ ꯀꯥꯟ ꯂꯥꯛꯇꯣꯏꯅꯣ
ꯑꯩ ꯂꯩꯃꯤꯟꯅꯕ ꯏꯃꯥꯟꯅꯕꯤꯗꯨꯔ‌ꯣ
ꯑꯥ
ꯃꯥ ꯉꯁꯥꯏ ꯃꯆꯦꯒ ꯂꯥꯛꯑꯝꯕꯅꯦ ꯎꯝ ꯑꯗꯨꯗꯨꯒ ꯍꯪꯆꯤꯠ ꯑꯣꯏꯅ ꯂꯥꯛꯀꯅꯤꯅ ꯍꯥꯏꯔꯝꯃꯦ
ꯋꯥ
ꯇꯤ ꯌꯦꯡꯉꯣ ꯃꯑꯣꯡꯗꯣ ꯈꯪꯗꯦ ꯌꯦꯡꯉꯣ ꯍꯥꯏꯒꯦ ꯍꯣꯏ ꯌꯥꯏ ꯑ ꯈꯪꯗꯦ ꯍꯌꯦꯡꯗꯤ ꯂꯥꯛꯑꯔꯣꯏꯕ
ꯀꯔꯤ ꯇꯧꯔ ꯇꯧꯔꯒ ꯇ ꯂꯦꯜꯂꯤ ꯅꯣꯏꯗꯤ
ꯑꯗꯨꯅꯦ ꯄꯩꯁꯥꯗꯨꯗ ꯊꯣꯛꯇꯕꯅꯤꯅ ꯀꯩꯗꯧꯁꯤꯒꯦ ꯑꯩꯁꯨ ꯀꯣꯛꯁꯨꯦ ꯊꯥꯗꯩꯅꯦ ꯃꯇꯝ ꯆꯥꯅ ꯁꯨꯝ ꯍꯥꯡꯉꯒꯁꯨ ꯂꯩꯕ ꯄꯥꯛ ꯃꯨꯏꯕ ꯌꯥꯝꯅ
ꯑꯗꯨꯅꯤ ꯃꯇꯝꯁꯨ ꯄꯥꯝꯃꯨꯧꯕ ꯆꯍꯤꯁꯨ ꯄꯥꯝꯃꯨꯧꯕ
ꯆꯍꯤꯁ ꯄꯥꯝꯃꯨꯝꯕ ꯆꯍꯤꯁꯨ ꯍꯧꯈꯤꯗꯣꯏꯕ
ꯑꯥ
ꯀꯩꯗꯧꯁꯤꯒꯦ ꯑꯩꯁ ꯄꯩꯁꯥ ꯊꯣꯛꯄ ꯌꯥꯕꯅ ꯋꯥꯈꯜ ꯃꯆꯥ ꯃꯆꯥ ꯁꯨꯝ ꯈꯜꯂꯃꯤꯅꯤ ꯑꯩꯅ ꯍꯩꯕꯁꯦ ꯑꯩꯁꯦ ꯀꯩꯝꯇꯁꯨ ꯍꯩꯇꯦꯕ ꯃꯤꯗꯨꯝꯅ ꯈꯨꯠ ꯁꯥ ꯍꯩꯗꯅ ꯀꯩ ꯀꯩ ꯇꯧꯅꯤ ꯍꯥꯏꯕ ꯍꯩꯇꯦ ꯍꯩꯇꯦꯕꯁꯦꯡꯕꯩꯁꯨ
ꯎꯝ ꯑꯩꯁꯨ ꯈꯨꯠꯁꯥꯛ ꯀꯩꯝ ꯍꯩ ꯗꯦ ꯃꯃꯥꯡꯗꯅꯦ ꯑꯩꯒ ꯈꯪꯅꯕ ꯃꯤꯗꯨꯒꯅꯦ ꯑꯩꯅ ꯇꯧꯒꯦꯅꯅꯦ ꯑꯩꯈꯣꯏꯒꯤ ꯂꯩ ꯈꯔ ꯁꯦꯝꯃꯒ ꯇꯧꯅꯦ ꯑꯗꯨꯁꯨ ꯐ꯭ꯔꯣꯞ ꯆꯠꯂꯦ ꯃꯥꯒꯤ ꯌꯣꯝꯅꯕ ꯀꯩꯀꯔꯁꯨ ꯂꯣꯏꯅ ꯂꯩꯔꯦ ꯑꯗꯨꯒꯅꯦ ꯑꯩꯅ ꯇꯧꯕ ꯍꯩꯇ꯭ꯔꯕꯅꯤꯅꯅꯦ ꯂꯣꯏ ꯃꯥꯡꯉꯒ ꯎꯐꯨ ꯃꯊꯛꯇ ꯍꯧꯖꯤꯛ ꯇꯥꯔ ꯂꯩ ꯑꯩꯅꯒ ꯇꯧꯕ ꯇꯟꯕꯅꯦ ꯑꯃꯒ ꯇꯧꯕ ꯂꯣꯏ ꯇꯟꯕꯅꯦ ꯃꯊꯛꯇ ꯇꯥꯔ ꯇꯥꯔꯒꯅꯤ ꯂꯩꯁꯦ ꯃꯥꯡꯍꯜꯂꯦ ꯈꯣꯠꯍꯜꯂꯦꯅ ꯉꯥꯡꯕꯗ ꯂꯣꯏꯔꯕꯅꯤ ꯍꯩꯁꯨ ꯍꯩꯇꯦ ꯀꯩꯝꯇ ꯈꯨꯠ ꯅꯁꯥꯁꯨ ꯀꯩꯝꯇ ꯍꯩꯇꯕ ꯅꯪ ꯀꯔꯤꯗ ꯇꯧꯒꯦ ꯇꯧꯒꯦꯁꯤꯅ ꯈꯥꯡꯉꯝꯗꯦ ꯈꯣꯠꯇꯦ ꯃꯤꯅ ꯇꯧꯈ꯭ꯔꯗꯤ ꯅꯪ ꯇꯧꯒꯦ ꯇꯧꯒꯦꯗꯅꯤ ꯈꯣꯠꯄꯅꯦꯅꯪ ꯉꯥꯡꯉꯤꯅꯦ ꯇꯧ
ꯑꯗꯨ ꯍꯥꯏꯔꯒ ꯑꯩꯁꯨ ꯈꯜꯂꯝꯕꯅꯦ ꯍꯥꯏꯗꯤ ꯂꯩ ꯆꯥꯔ ꯁꯦꯝꯃꯒꯀꯣ ꯆꯦꯡꯉ ꯇꯧꯔꯒ ꯊꯥꯔꯒ ꯀꯝ ꯂꯥꯗ꯭ꯔ ꯊꯥꯔ ꯊꯥꯔꯒ ꯑꯗꯨꯃꯥꯏꯅ ꯌꯣꯟꯁꯤꯦꯔꯥꯅ ꯈꯜꯂ ꯂꯩꯖꯕ ꯀꯅꯥꯥ ꯂꯩ ꯂꯥꯛꯄꯤꯗꯣꯏꯅꯣ ꯑꯃꯨꯛ ꯈꯜꯂꯤꯅꯦ ꯑꯗꯨꯗꯒꯤ ꯑꯩꯅ ꯈꯜꯂꯤꯁꯦ ꯏꯟꯁꯇꯥꯗꯒꯨꯝ ꯊꯥꯒꯠꯂꯒꯀꯣ ꯁꯥꯟꯍꯨꯝ ꯊꯒꯂꯗꯤ ꯎꯨꯏꯗꯅ ꯃꯤꯅ ꯑꯗꯨꯃꯥꯏꯅ ꯇꯧꯔꯒ ꯊꯥꯀꯠꯁꯤꯔꯥ ꯑꯗꯩ ꯒꯝꯂꯥ ꯂꯩꯕꯁꯨ ꯑꯃꯨꯛ ꯉꯝꯗꯦ ꯇ꯭ꯔꯤꯕ ꯇꯧꯔꯤꯁꯦ ꯄꯩꯁꯥ ꯊꯣꯛꯇ꯭ꯔꯤꯕꯅꯤꯅ
ꯒꯝꯂꯥ ꯇꯧꯗꯣꯏ ꯁꯔꯨꯛꯄꯨꯗꯤꯅꯦ ꯀꯩꯅ ꯐꯩ ꯍꯧꯖꯤꯛꯀꯥꯟꯒꯤ ꯇꯦꯔꯪꯒꯤ ꯑꯃ ꯊꯣꯛꯄꯗ ꯈꯪꯕ꯭ꯔꯥ
ꯀꯔꯥꯡ ꯑꯃꯨꯕꯒ ꯇꯧꯕꯗ
ꯈꯤꯇꯪ ꯑꯃꯨꯕꯗꯣ ꯑꯗꯨꯗ ꯃꯆꯥ ꯃꯆꯥ ꯃꯆꯥ ꯃꯆꯥ ꯑꯗꯨꯁꯨ ꯐꯩꯌꯦ ꯑꯩꯒꯤꯗꯤ ꯑꯗꯨ ꯅꯠꯇꯦꯗ ꯍꯧꯖꯤꯛꯀꯥꯟꯒꯤ ꯈꯨꯠ ꯁꯥꯅ ꯁꯦꯝꯕꯁꯦ ꯑꯁꯤꯒꯨꯝꯕꯅꯦꯕ ꯍꯩꯇꯕꯅ ꯎꯄꯨ ꯃꯊꯛꯇ ꯂꯣꯏ ꯇꯥꯔ ꯂꯩ ꯂ ꯑ ꯈꯨꯠ ꯑꯁꯤ ꯁꯦꯝꯕ ꯂꯨꯄꯥ ꯂꯤꯁꯤꯡ ꯃꯔꯤꯃꯨꯛ ꯊꯥꯗꯔꯒ ꯄꯩꯁꯥ ꯃꯥꯡꯉ ꯂꯩ ꯇꯧꯅꯤꯡꯗꯗꯅ ꯅꯨꯡꯉꯥꯏꯕ ꯉꯥꯛꯇ ꯄꯥꯝꯃꯟꯗꯅ ꯂꯨ ꯂꯣꯏꯔꯦ
ꯂꯩ ꯆꯥꯔ ꯁꯦꯝꯕꯗꯨꯕꯨꯗꯤ ꯍꯩꯅꯤ ꯍꯥꯏꯗꯤ ꯆꯦꯔꯪꯅ ꯇꯧꯔꯒ ꯃꯆꯥ ꯃꯆꯥ ꯁꯦꯝꯗꯣꯛꯒꯀꯣ ꯑꯗꯨꯃꯥꯏ ꯑꯗꯨ ꯑꯗꯨꯕꯨꯗꯤ ꯍꯩꯅꯦ ꯑꯗꯣ ꯍꯩꯗꯤ ꯍꯩꯅꯦ ꯆꯥꯔ ꯂꯩ ꯆꯥꯔꯁꯦ ꯑꯃꯨꯛ ꯂꯩꯇꯕ ꯆꯔꯪꯁꯨ ꯂꯩꯇ꯭ꯔꯤꯕ ꯑꯗꯏꯁꯦ ꯂꯩ ꯆꯥꯔꯁꯦ ꯐꯣꯔꯦꯁꯇꯒꯤꯒꯨꯝꯕ ꯂꯧꯗ꯭ꯔꯗꯤ ꯑꯃꯨꯛ ꯂꯩꯔꯣꯏꯕ ꯑꯗꯨ ꯎ ꯆꯥꯔ ꯑꯣꯏꯔꯁꯨ ꯌꯥꯏꯗꯅ
ꯂꯩ ꯆꯥꯔꯁꯦ ꯀꯩꯅꯗꯤ ꯐꯩ ꯑꯣꯟꯂꯥꯏꯟꯗꯒꯤ ꯃꯔꯨꯁꯦ ꯂꯧꯔꯅꯤꯗꯅ ꯃꯔꯨꯗꯩ ꯃꯔꯨꯗꯩ ꯂꯩꯔꯒꯅꯦ ꯑꯗꯨꯗꯒꯤ ꯅꯪꯅ ꯃꯊꯪ ꯃꯊꯪ ꯇꯧꯕ ꯑꯗꯨꯗꯒꯤ ꯁꯟꯇꯣꯛꯄꯅꯦ ꯃꯣꯏꯁꯨ ꯇꯧꯋꯦ ꯑꯗꯒꯤ ꯍꯣꯏ ꯐꯣꯔꯦꯁꯇꯒꯤ ꯂꯧꯅꯕꯁꯨ ꯂꯩꯌꯦ ꯑꯅꯝꯕꯅꯗꯤ ꯃꯤ ꯃꯔꯨꯒ ꯂꯧꯅꯔꯒ ꯑꯗꯗꯒꯤ ꯃꯊꯪ ꯃꯊꯪ ꯁꯟꯇꯣꯛꯅꯕꯁꯨ ꯇꯧꯕꯅꯦ
ꯃꯔꯨꯗꯣ ꯍꯤꯡꯒꯟꯗꯦ ꯍꯥꯏꯌꯦ ꯍꯥꯡꯕꯗ
ꯎꯝ ꯑꯗꯨꯃ ꯑꯩꯈꯣꯏꯅ ꯑꯃꯨꯛ ꯍꯥꯏ ꯅꯠꯇ꯭ꯔꯗꯤ ꯑꯣ ꯑꯗꯨꯝ ꯍꯧꯖꯤꯛꯀꯥꯟ ꯕꯔꯃꯤ ꯀꯝꯄꯣꯁ ꯍꯥꯏꯕ꯭ꯔꯥ ꯑꯃ ꯃꯅꯥ ꯃꯁꯤꯡ ꯂꯣꯏ ꯄꯨꯝꯊꯍꯜꯂꯒ ꯁꯦꯝꯕ ꯑꯃ ꯂꯩꯕꯗꯣ
ꯑ ꯍꯥꯔꯗꯣꯔ
ꯍꯥꯔꯗꯣ ꯍꯥꯔꯁꯦ ꯑꯗꯨꯒꯨꯝꯕꯁꯦ ꯍꯥꯞ ꯄ ꯈꯣꯠꯂꯒꯁꯨ ꯇꯧꯅꯩ ꯀꯥꯏꯅꯁꯨ ꯍꯥꯏ ꯐꯦꯠ ꯍꯥꯏꯕꯅꯦ
ꯑꯗꯨꯃꯥꯏꯅ ꯇꯧꯁꯤꯔꯥ ꯈꯪꯗꯦ ꯍꯥꯏꯔꯁꯨ ꯑꯗꯨꯅ ꯐꯥꯠꯇꯣꯏ ꯖꯥꯠꯂꯥ ꯍꯥꯏꯗꯤ ꯁꯨꯥ ꯁꯨꯝꯕꯗꯤ ꯁꯔꯨꯛꯄꯨꯗꯤ ꯁꯨꯝ ꯋꯥꯁꯨ ꯋꯥꯗꯕꯤꯗ ꯋꯥ ꯋꯥꯗꯕꯤꯗꯀꯣ
ꯎꯝ ꯑꯗꯨꯗ ꯂꯩꯔ ꯇꯧꯒꯦ ꯍꯥꯏꯔꯕ
ꯅꯪ ꯉꯁꯤ ꯂꯩꯔ ꯇꯧꯁꯤꯦꯔꯥꯅ ꯈꯜꯂꯤ ꯃꯑꯣꯡꯗ ꯌꯦꯡꯊꯣꯛꯑꯕ ꯂꯩ ꯃꯔꯨ ꯕꯖꯥꯔꯗꯒꯤ ꯂꯩꯔꯦꯗꯅ ꯀꯩꯊꯦꯜꯗꯒꯤ ꯀꯩꯊꯦꯜꯗꯩ ꯂꯩꯔꯒ ꯑ ꯑꯃꯈꯛ ꯍꯥꯟꯅ ꯂꯩꯔꯒ ꯍꯧꯋꯤ ꯍꯧꯗꯦꯗꯣ ꯐꯜꯂ ꯍ ꯌꯦꯉꯁꯦ ꯔ ꯈꯪꯗꯦ ꯑꯗꯨ ꯀꯩꯒꯨꯝ ꯍꯧ ꯇꯥꯔꯒꯗꯤ ꯑꯗꯨꯒꯤꯒꯤ ꯃꯑꯣꯡꯗ ꯇꯧꯕ ꯌꯥꯏꯗꯅ ꯁꯥꯔ ꯁꯟꯇꯣꯛꯑ ꯇꯧꯕꯤꯗꯣ ꯑꯗꯨ ꯂꯩꯔꯨꯔꯒ ꯑꯃꯨꯛ ꯍꯤꯡꯉꯣꯏꯗ꯭ꯔꯥ ꯃꯈꯈꯠꯄ ꯑꯗꯨꯅ ꯑꯃꯈꯛ ꯍꯥꯟꯅ ꯂꯩꯔꯒ ꯃꯑꯣꯡꯗ ꯌꯦꯡꯕ ꯌꯥꯕꯖꯥꯠꯅ ꯑꯩꯁꯨ
ꯌꯥꯏ ꯑꯣ ꯌꯥꯏ ꯌꯥꯏ ꯁꯤꯁꯦ ꯌꯦꯡꯉ ꯍꯧꯖꯤꯛ ꯃꯤ ꯑꯇꯣꯞꯄꯒꯤꯗꯤ ꯂꯣꯏ ꯄꯔꯤꯈ꯭ꯌꯥ ꯇꯧꯕꯁꯦ ꯂꯣꯏ ꯂꯣꯏꯅꯔꯕꯣ ꯑꯩꯈꯣꯏꯅꯕꯨ ꯏꯍꯥꯟ ꯍꯥꯟꯕ꯭ꯔ ꯀꯩꯅꯣꯝ ꯇꯧꯋꯦ ꯄꯩ
ꯑ ꯑꯈꯣꯏ ꯌꯥ ꯑꯗꯨꯝ ꯇꯧꯋꯦ ꯑꯗꯣ ꯑꯇꯩ ꯂꯣꯏꯅꯗ꯭ꯔꯤꯕ ꯃꯥꯜꯂꯦ
ꯑꯣ ꯑꯇꯩꯗꯤ ꯑꯩꯅ ꯀꯩꯗ ꯎꯕ ꯀꯥꯟꯗ ꯁꯣꯁꯦꯜ ꯃꯦꯗꯤꯌꯥꯗ ꯎꯕ ꯀꯥꯟꯗ ꯑꯇꯩꯗꯤ ꯃꯤ ꯄꯥꯛꯅ ꯇꯧꯅꯗ꯭ꯔꯤ ꯍꯥꯏꯕ ꯄꯩꯈꯥ ꯂꯣꯏꯕꯒꯨꯝꯕ ꯑꯗꯒꯤ ꯃꯣꯏꯒꯤ ꯑꯔꯣꯏꯕ ꯅꯨꯃꯤꯠ ꯄꯥꯡꯊꯣꯛꯄꯒꯨꯝꯕ ꯑꯗꯨꯒꯨꯝꯕ ꯉꯥꯛꯇ ꯅꯝꯕꯅ ꯎꯏꯌꯦꯕ
ꯎ ꯍꯣꯏꯇꯥꯗꯗꯤ ꯑꯩꯁꯦ ꯊꯕꯛꯅ ꯇꯧꯈꯤꯌꯦꯦꯀꯣ
ꯍꯥꯥ
ꯇꯥꯏꯁꯨ ꯉꯥꯏꯍꯥꯛ ꯇꯧꯔꯒꯦ ꯊꯕꯛ ꯑ ꯑꯃꯇ ꯇꯧꯊꯣꯛꯈꯤꯒꯦꯕ
ꯍꯣ ꯍꯣ ꯍꯣꯏ ꯐꯔꯦ ꯐꯔꯦ ꯑꯗꯨꯗꯤ